ꯍꯥꯜꯂꯣ ꯇꯥꯕ꯭ꯔꯣ ꯇꯥꯕ꯭ꯔꯣ
ꯇꯥꯏ ꯇꯥꯏ ꯑꯩ
ꯑꯦ ꯀꯩ ꯇꯧꯔꯤꯅꯣꯅꯦ ꯑꯔꯨꯝ ꯑꯔꯨꯝꯕ ꯄꯣꯠ ꯆꯩ ꯊꯥꯡꯉꯤꯕꯣ ꯇꯧꯔꯤꯗꯨꯕꯣ
ꯑꯩꯁꯦ ꯏꯟꯁꯥꯡ ꯊꯣꯡꯒꯦ ꯇꯧꯔꯤ ꯚꯔꯥꯗ ꯂꯩꯕꯅꯤꯅ ꯆꯥꯛ ꯌꯦꯟꯁꯥꯡ ꯊꯣꯡꯕꯁꯤꯗ
ꯆꯥꯛ ꯌꯦꯟꯁꯥꯡ ꯑꯗꯨꯗꯤ ꯍꯌꯦꯡ ꯋꯥꯏꯦ ꯋꯥꯔꯨꯗ꯭ꯔꯔꯤꯅꯤꯅꯦ
ꯋꯥꯔꯣꯏ ꯋꯥꯔꯣꯏ ꯍꯥꯏꯌꯦ ꯑꯣꯏꯣꯏ
ꯎꯝ ꯂꯥꯏꯕꯛ ꯐꯩꯗ ꯑꯗꯨꯗꯤ ꯀꯣꯂꯦꯖ ꯀꯣꯂꯦꯖ ꯃꯤꯂꯦꯖ ꯀꯃꯥꯏꯅ ꯇꯧꯔꯤꯕ ꯆꯠꯂꯤꯕ꯭ꯔꯣ ꯑꯗꯨꯝ
ꯀꯣꯂꯦꯖꯁꯦ ꯗꯦꯠ ꯐꯤꯞꯇꯤꯟꯗꯒꯤ ꯀꯥꯕ ꯑꯃꯨꯛ ꯍꯧꯔꯅꯤ ꯑꯦꯛꯖꯥꯝ ꯂꯣꯏꯔ ꯂꯣꯏꯔꯕꯅꯤꯅ ꯑꯦꯠꯃꯤꯁꯟ ꯇꯧꯔꯨ ꯍꯥꯏꯔꯛꯑꯅꯤ ꯊꯥꯔꯠ ꯏꯌꯥꯔꯒꯤ ꯑꯔꯣꯏꯕꯅꯦ ꯍꯟꯗꯛꯅ
ꯑꯗꯅ ꯂꯣꯏꯔꯕ ꯑꯦ ꯅꯣꯏ ꯀꯩꯅꯣ ꯑꯗꯨꯝ ꯀꯣꯂꯦꯖꯇ ꯑꯗꯨꯝ ꯃꯥꯁꯇꯔ ꯇꯧꯊꯕ ꯌꯥꯔ ꯇꯔꯅꯦ
ꯌꯘꯦ ꯀꯣꯂꯦꯁ ꯇꯗꯤ ꯌꯗꯦ
ꯑꯦ ꯃꯥꯁꯇꯔ ꯍꯥꯏꯗꯤ ꯀꯩꯅꯣ ꯁꯤꯦꯃꯤꯁꯇꯔ ꯑꯃ ꯍꯥꯞꯄ ꯇꯥꯏꯅꯦꯕ ꯑꯗꯨꯝ
ꯎꯝ ꯑꯣꯅꯔꯁꯅ ꯑꯃ ꯑꯩꯈꯣꯏꯒꯤ ꯃꯥꯁꯇꯔ ꯇꯧꯕꯗ ꯆꯍꯤ ꯑꯃꯕꯨꯗꯤ ꯀꯛꯊꯕ
ꯑꯣ ꯑꯗꯨꯗꯤ ꯀꯥꯟꯅꯩ ꯀꯩꯅꯣ ꯑꯗꯨꯝ ꯇꯧꯁꯤꯜꯂꯨ ꯀꯩꯅꯣ ꯑꯗꯨꯝ ꯆꯍꯤ ꯑꯃ ꯅꯪ ꯑꯗꯨꯝ ꯍꯥꯔꯠ ꯀꯔꯤ ꯇꯧꯒꯦ ꯈꯜꯂꯤꯕ ꯑꯦ ꯃꯇꯝ ꯃꯥꯡꯉꯒ ꯂꯩꯗꯣꯏ ꯁꯔꯨꯛꯄꯨꯗꯤ ꯑꯗꯨꯝ ꯆꯍꯤ ꯑꯃꯗ ꯑꯗꯨꯝ
ꯊꯕꯛ ꯏꯟꯈꯥꯡ ꯑꯣꯏꯅ ꯍꯣꯠꯅꯔꯒꯦ
ꯎ
ꯀꯣꯆꯤꯡ ꯅꯨꯡꯁꯤꯡ ꯆꯠꯇꯅ ꯈꯣꯠꯇꯅ ꯃꯇꯝ ꯃꯥꯡꯕ ꯍꯥꯏꯁꯦ ꯀꯣꯂꯦꯖ ꯑꯌꯥꯗꯦꯕ ꯀꯣꯂꯦꯖꯁꯦ ꯁꯨꯝ ꯍꯥꯏ ꯃꯥꯅꯦ ꯃꯤꯡ ꯆꯟꯁꯤꯂ ꯊꯝꯕ ꯌꯥꯕ ꯅꯠꯇꯕꯅꯤꯅ
ꯃꯥꯅꯤ ꯃꯥꯅꯤꯗꯨꯁꯨ ꯆꯃꯦ ꯆꯠꯇꯕꯁꯨ ꯌꯥꯗꯦ ꯑꯗꯨꯗꯒꯤ ꯀꯣꯂꯦꯖ ꯇꯝꯃꯨꯔꯕ ꯀꯧꯕꯅꯤꯅ ꯃꯍꯩꯗꯨꯕꯨꯗꯤ ꯍꯩꯅꯕ ꯑꯗꯨꯝ ꯅꯨꯡꯇꯤꯒꯤ ꯆꯠꯅꯤꯡꯉꯛꯀꯅꯤ ꯅꯠꯇ꯭ꯔꯥ
ꯎꯝ ꯃꯥꯅꯦ ꯑꯗꯩꯗꯤ ꯄ꯭ꯔꯦꯁꯔꯗ ꯀꯣꯂꯦꯖꯇ ꯑꯗꯨꯝ ꯄꯤꯕ ꯀꯣꯂꯦꯖꯇ ꯂꯥꯛꯅꯕ
ꯃꯅꯦ ꯑꯣꯖꯥꯅꯁꯨ ꯄꯦꯁꯔ ꯍꯥꯏꯔꯕꯗꯤ ꯑꯣꯅꯔꯁꯇꯨ ꯑꯣꯏꯔꯝꯃꯤꯅꯤ ꯍꯥꯟꯅ ꯑꯩꯈꯣꯏꯒꯤ ꯃꯇꯝꯗꯅ ꯑꯃꯨꯛ ꯔꯤꯒꯨꯂꯔ ꯑꯣꯏꯔꯒ ꯁꯞꯖꯦꯛꯁꯦ ꯍꯦꯛ ꯁꯦꯃꯤꯁꯇꯔ ꯆꯍꯤ ꯆꯍꯤ ꯑꯅꯤ ꯐꯗꯤꯤ ꯑꯗꯨꯝ ꯁꯕꯖꯦꯛꯁꯦ ꯑꯍꯨꯝ ꯃꯔꯤ ꯂꯧꯍꯜꯂꯒ ꯑꯣꯅꯔ ꯁꯕꯖꯦꯛ ꯄꯤꯗꯕꯅꯤꯅ ꯒ꯭ꯂꯥꯁꯀꯁꯤ ꯌꯥꯎꯅꯤꯡꯉꯩ ꯌꯥꯎ ꯌꯥꯎꯣꯡꯅꯩꯑꯌꯦꯕ ꯊꯥꯔ ꯊꯥꯔꯠ ꯏꯌꯥꯔ ꯁꯨꯔꯀꯥꯟꯗꯕꯨ ꯑꯣꯅꯔꯁ ꯈꯟꯈ꯭ꯔꯀꯥꯟꯗ ꯃꯥꯏ ꯃꯥꯏ ꯗꯤꯄꯥꯔꯠꯃꯦꯟꯒꯤ ꯑꯣꯖꯥꯈꯩꯅ ꯑꯗꯣ ꯃꯈꯣꯏꯗꯁꯨ ꯄ꯭ꯔꯦꯁꯔ ꯌꯥꯝ ꯄꯤꯔꯛꯑꯦꯕ ꯀꯣꯂꯦꯖ ꯀꯥꯗ꯭ꯔꯗꯤ ꯆꯩꯕꯤ ꯑꯗꯨꯗꯒꯤ ꯐꯣꯟ ꯇꯧꯁꯤꯜꯂꯛꯄꯤ ꯑꯗꯨꯝ ꯇꯧꯗ꯭ꯔꯣ ꯍꯧꯖꯤꯛ ꯊꯤ ꯂꯥꯏꯛ ꯈꯨꯇꯁꯤꯁꯨ ꯌꯥꯝ ꯈꯦꯠꯅꯔꯦ ꯅꯣꯏꯒꯤ ꯅꯣꯏꯒꯤ ꯃꯇꯝꯁꯤꯗꯗꯤ ꯑꯗꯨꯝ ꯑꯣꯅꯔꯁ ꯈꯟꯕꯒꯤ ꯈꯨꯗꯣꯡꯆꯥꯕꯗꯨ ꯐꯪꯉꯅꯤꯅ ꯑꯗꯨꯝ ꯀ꯭ꯂꯒ꯭ꯂꯥꯁ ꯌꯥꯎꯕꯒꯤ ꯆꯥꯡꯁꯨ ꯍꯦꯟꯒꯠꯂꯦ ꯃꯤꯁꯨ ꯀꯩꯁꯨ ꯀꯥ ꯍꯦꯟꯅ ꯂꯧꯔꯃꯔꯣꯏꯅ ꯑꯗꯨꯝ ꯃꯥꯏ ꯃꯥꯏ
ꯃꯤ ꯍꯨꯝꯐꯨꯇꯔꯥ ꯗꯤꯄꯥꯔꯠꯃꯦꯟ ꯃꯤ ꯍꯨꯝꯐꯨꯗ꯭ꯔꯥꯃꯨꯛ ꯂꯧꯋꯦꯕ ꯑꯗꯣ ꯈꯔ ꯇꯣꯛꯅꯈꯤ ꯈꯔ ꯇꯣꯛꯅꯈꯤ ꯁꯨꯝ ꯇꯣꯛꯅꯈꯤ ꯃꯤ ꯀꯨꯟꯊ꯭ꯔꯥꯃꯨꯛ ꯑꯗꯨꯃꯥꯏ ꯈꯛꯇꯪ ꯉꯥꯏꯔꯝꯕꯅꯤ
ꯎꯝ ꯑꯗꯨꯅ ꯑꯗꯨ ꯑꯣꯏꯔꯗꯤ ꯂꯥꯏꯔꯤꯛ ꯇꯝꯕꯒꯤ ꯀꯩꯅꯣꯗꯣ ꯅꯨꯡꯉꯥꯏꯒꯗ꯭ꯔꯣ ꯑꯩꯈꯣꯏ ꯃꯇꯝꯗꯗꯤ ꯍꯦꯛꯇ ꯀ꯭ꯂꯥꯁ ꯃꯜꯇꯤꯄꯔꯄꯣꯁ ꯍ ꯍꯣꯜꯂꯣ ꯑꯗꯨꯗ ꯀ꯭ꯂꯥꯁ ꯇꯧꯔꯔꯤ ꯏꯦ ꯑꯩ ꯐꯣꯟ ꯇꯧꯔꯒ ꯑꯗꯨꯝ ꯂꯥꯏꯔꯤꯛ ꯇꯥꯛꯏꯕꯔꯥ ꯂꯥꯏꯔꯤꯛ ꯇꯥꯛꯑꯒꯁꯨ ꯑꯗꯨꯝ ꯇꯥꯗꯕꯗꯣ ꯃꯤꯗꯣ ꯌꯥꯝꯕꯅꯤꯅ ꯑꯗꯨꯅ ꯅꯣꯏ ꯅꯣꯏ ꯃꯇꯝꯗ ꯅꯨꯡꯉꯥꯏꯔꯝꯃꯤ ꯀꯩꯅꯣ ꯀꯔꯤ ꯀꯣꯆꯤꯡ ꯆꯠꯀꯦ ꯍꯥꯏꯕꯕꯨ ꯀꯔꯤ ꯀꯔꯤ ꯀꯣꯆꯤꯡ ꯆ ꯀꯦ ꯈꯂꯤ
ꯁꯤꯒꯤ ꯀꯣꯆꯤꯡ ꯑꯦꯛꯖꯥꯝ ꯍꯥꯏꯗꯤ ꯃꯅꯤꯄꯨꯔꯒꯤ ꯑꯦꯛꯖꯥꯝꯁꯤꯗꯤ ꯑꯃꯨꯛꯇꯪ ꯄꯥꯝꯗ꯭ꯔꯕ ꯑꯗꯨꯗꯒꯤ ꯁꯦꯟꯇ꯭ꯔꯦꯜꯒꯤ ꯑꯦꯛꯖꯥꯝꯒꯨꯝꯕ ꯊꯥꯒꯦꯅ ꯑꯗꯨꯝ ꯀꯣꯆꯤꯡ ꯑꯩꯁ ꯑꯦꯁ ꯁꯤꯒꯤ ꯑꯣꯏꯔꯣ ꯑꯃꯒꯤ ꯑꯣꯏꯔꯣ ꯁꯨꯝ ꯈꯔ ꯁꯨꯝ ꯆꯠꯀꯦꯅ ꯈꯟꯕ
ꯂꯧꯔꯀꯔꯦ ꯆꯠꯂꯣ ꯑꯗꯨꯁꯨ ꯆꯠꯀꯗꯕꯅꯦ ꯑꯗꯣ ꯅꯪꯒꯤ ꯇꯣꯉꯥꯟꯕ ꯏꯁꯁꯥꯒꯤ ꯁꯥꯏꯠꯀꯤ ꯏꯟꯀꯝ ꯑꯃꯁꯨ ꯇꯣꯉꯥꯟꯅ ꯊꯣꯛꯄ ꯉꯝꯅꯕ ꯍꯣꯠꯅꯒꯗꯕꯅꯦ
ꯎꯝ
ꯁꯥꯏꯠꯀꯤ ꯏꯟꯀꯝ ꯑꯃ ꯂꯩꯇ꯭ꯔꯒꯗꯤ ꯀꯣꯆꯤꯡ ꯀꯣꯆꯤꯡ ꯍꯥꯏꯕꯗꯤ ꯑꯩꯈꯣꯏꯅ ꯍꯣꯠꯅꯔꯤ ꯍꯣꯏ ꯍꯣꯠꯅꯔ ꯑꯩꯅ ꯍꯣꯠꯅꯖꯔꯏꯗꯨꯒꯤ ꯃꯇꯨꯡ ꯏ ꯃꯇꯨꯡꯏꯟꯅ ꯑꯗꯨꯝ ꯐꯣꯜ ꯐꯪꯉꯛꯄ ꯍꯥꯏꯁꯤꯗꯤ ꯃꯍꯧꯁꯥꯅꯤꯀꯣ ꯑꯗꯨꯝ ꯃꯤꯑꯣꯏꯕꯒꯤ ꯏꯁꯇꯥꯔ ꯍꯥꯏꯕ ꯑꯃꯁꯁꯨ ꯂꯩꯗꯅ ꯏꯁꯇꯥꯔꯗꯣ ꯀꯩꯒꯨꯝꯕ ꯃꯤꯑꯣꯕ ꯃꯤꯑꯣꯏꯕ ꯍꯥꯏꯁꯤ ꯑꯗꯨꯝ ꯂꯣꯏꯅꯃꯛ ꯍꯣꯠꯅꯔꯤ ꯉꯥꯛꯇꯅꯦꯕ ꯍꯣꯠꯅꯗꯕ ꯃꯤ ꯑꯃꯅꯤꯈꯛꯀꯤ ꯋꯥꯔꯤꯔꯤꯅꯦ ꯑꯗꯨꯝ ꯑꯌꯥꯝꯕꯅ ꯑꯗꯨꯝ ꯍꯣ ꯍꯣꯠꯅꯕꯗꯨ ꯃꯥꯏ ꯄꯥꯛꯄ ꯄꯥꯛꯇꯕ ꯑꯗꯨꯗꯤ ꯃꯤꯑꯣꯏꯕꯒꯤ ꯁꯇꯥꯔꯒꯤ ꯋꯥꯔꯤꯅꯤꯗꯅ ꯑꯗꯣ ꯅꯪꯒꯤ ꯑꯣꯏꯕ ꯇꯣꯉꯥꯟꯕ ꯁꯥꯏꯠꯀꯤ ꯏꯟꯀꯝ ꯌꯥꯝ ꯀꯩꯁꯨ ꯑꯗꯨꯝ ꯀꯣꯂꯦꯖꯁꯨ ꯂꯣꯏꯔꯕꯝꯃꯤꯅ ꯌꯨꯝꯗ ꯌꯨꯝꯗꯒꯤ ꯄ꯭ꯔꯦꯁꯔ ꯌꯥꯝ ꯀꯥ ꯍꯦꯟꯅ ꯄꯤꯕꯗꯨꯁꯨ ꯅꯨꯡꯉꯥꯏꯇꯦꯗꯅ ꯑꯗꯨꯗꯟꯅ ꯁꯥꯏꯠꯀꯤ ꯑꯣꯏꯕ ꯇꯣꯉꯥꯟꯕ ꯅꯪ ꯅꯁꯥꯒꯤ ꯏꯟꯀꯝ ꯁꯦꯟ ꯈꯔ ꯈꯤꯇꯪꯉꯣꯏꯁꯨ ꯂꯥꯛ ꯌꯥꯕ ꯑꯃ ꯌꯦꯡꯉꯣ
ꯌꯥꯝꯌꯥꯝꯃꯛ ꯀꯩꯀꯩ ꯍꯣꯠꯅꯔꯤꯒꯦ ꯍꯧꯖꯤꯛꯀꯥꯟ ꯃꯥꯁꯇ ꯇꯧꯕ꯭ꯔꯣ ꯇꯧꯗꯕꯣ
ꯑꯁ ꯃꯥꯁꯇꯔ ꯑꯗꯨꯝ ꯇꯧꯒꯦ ꯈꯜꯂ ꯑꯗꯨꯝ ꯇꯧꯈꯤꯗ꯭ꯔꯦ ꯑꯗꯨꯝ ꯐꯪꯈꯤꯗ꯭ꯔꯦꯕ ꯃꯥꯁꯇꯔ ꯇꯧꯕꯗꯣ ꯑꯗꯨꯝ ꯁꯦꯂꯦꯛꯁꯟ ꯇꯧꯈꯤꯕꯗꯩ ꯑꯗꯨꯝ ꯃꯊꯪ ꯑꯗꯨꯝ ꯊꯥꯈꯤꯗ꯭ꯔꯦꯕ ꯃꯥꯔꯁꯗꯤꯌꯝ ꯇꯧꯅꯤꯡꯈꯤꯕ ꯑꯗꯨꯝ ꯆꯍꯤ ꯃꯥꯡꯕꯗꯨ ꯁꯨꯝ ꯄꯥꯝꯃꯨꯔꯛꯑꯕ ꯁꯨꯝ ꯆꯍꯤꯗꯤ ꯁꯨꯝ ꯑꯍꯟ ꯑꯣꯏꯁꯤꯜꯂꯛꯄꯅꯤꯅ ꯁꯨꯝ ꯄꯩꯁꯥ ꯅꯨꯡꯁꯥ ꯇꯥꯗ ꯑꯗꯨꯁꯤ ꯑ ꯑꯗꯨꯗꯒꯤ ꯍꯣꯏ ꯑꯩꯁꯨ ꯑꯦꯁ ꯑꯦꯁ ꯁꯤ ꯀꯣꯆꯤꯡ ꯑꯗꯨ ꯆꯠꯂꯝꯃꯦꯕ ꯅꯪ ꯀꯣꯆꯤꯡ ꯆꯠꯀꯦ ꯆꯠꯂꯗꯤ ꯀꯔꯝꯕ ꯀꯣꯆꯤꯡ ꯆꯠꯀꯦ ꯈꯜꯂꯤꯕꯅꯣ ꯀꯣꯆꯤꯡ ꯀꯩꯅꯣ ꯐꯣꯔ ꯐ꯭ꯋꯤꯂꯔ ꯂꯩꯔꯤ
ꯈꯪꯗꯦ ꯑꯩ ꯄꯩꯁꯥ ꯄꯩꯁꯥꯁꯦ ꯈꯔ ꯅꯥꯇꯩ ꯆꯥꯗ꯭ꯔꯤꯅꯦ ꯀꯃꯅ ꯐꯗꯅꯣ
ꯎꯝ
ꯑꯖ ꯈꯤꯇꯪ ꯅꯥꯇꯩ ꯆꯥꯔꯒ
ꯃꯥꯅꯦ ꯄꯩꯁꯥ ꯄꯩꯁꯥꯒꯤ ꯀꯣꯂꯦꯖ ꯑꯗꯨꯗ ꯂꯣꯏꯁꯤꯜꯂꯒ ꯅꯪꯒꯤꯁꯨ ꯅꯪꯒꯤ ꯑꯄꯥꯝꯕ ꯑꯗꯨꯝ ꯇꯧꯋ ꯅꯪꯅ ꯐꯗꯧꯕ ꯂꯝꯕꯤꯗꯣꯅ ꯑꯅ ꯑꯗꯨꯝ ꯌꯦꯉ
ꯍꯥꯏꯗꯤ ꯑꯣꯅꯔꯁ ꯂꯧꯕꯁꯦ ꯑꯩꯈꯣꯏꯗꯤ ꯃꯈꯥ ꯇꯝꯃꯣ ꯀꯩꯗꯧꯕꯅꯤ
ꯎꯝ
ꯍꯥꯏꯗꯤ ꯁꯦꯟꯊꯣꯛ ꯂꯝꯕꯤ ꯂꯩ ꯂꯩꯍꯧꯗꯕꯅꯤꯅ ꯉꯟꯅ ꯑꯃꯕꯨ ꯑꯣꯏꯔꯣ ꯑꯃꯕꯨ ꯑꯣꯏꯔꯣ ꯉꯟꯅ ꯍ ꯇꯧꯕꯒꯤ ꯐꯩꯌꯦꯕ
ꯎꯝ
ꯑꯩꯥꯏ ꯃꯥꯁꯇꯔ ꯇꯧꯔꯒ ꯍꯦꯛꯇ ꯊꯕꯛ ꯐꯪꯅꯤꯕꯁꯨ ꯂꯩꯇꯦ
ꯂꯩꯇ ꯂꯩꯇꯦ
ꯑꯗꯨ ꯃꯇꯝꯗꯣ ꯑꯩꯉꯣꯟꯗ ꯑꯗꯨꯗꯤ ꯃꯃꯥꯡꯗꯧ ꯃꯥꯜꯂꯕ ꯑꯗꯨꯗꯒꯤ ꯈꯜꯂꯒ ꯑꯩꯅ ꯃꯁꯇꯔꯁꯦ ꯇꯧꯔꯔꯣꯏꯅ ꯂꯦꯞꯄꯩ
ꯎ ꯍꯣꯏ ꯅꯪ ꯅꯁꯥꯅ ꯑꯗꯨꯃꯥꯏꯅ ꯗꯤꯁꯤꯖꯟ ꯑꯃ ꯂꯧꯋꯕꯨꯗꯤ ꯐꯩ ꯑꯩꯣꯏꯁꯦ
ꯅ ꯏꯌꯥꯝꯕ ꯀꯩꯅꯣꯒꯤ ꯅꯣꯏꯒꯤ ꯍꯣꯝ ꯏꯁꯇꯦꯒ ꯂꯩꯇ꯭ꯔꯣ
ꯂꯩꯌꯦ ꯂꯩꯌꯦ ꯍꯣꯝꯁꯤꯗꯤ ꯑꯩ ꯏꯁꯥꯒꯤꯕꯨꯗꯤ ꯂꯩꯇꯦꯕꯀꯣ
ꯎꯝ
ꯑꯗꯨꯗꯣ
ꯑꯣꯐꯝ ꯃꯤꯁꯇꯤꯖꯤꯕꯨꯣ ꯑꯩꯈꯣꯏꯒꯤ ꯑꯗꯨꯝ ꯃꯤ ꯑꯃꯅꯦ ꯍꯦꯛꯇ ꯍꯥꯡꯅꯤꯡꯉꯦ ꯍꯥꯡ ꯌꯥꯕ꯭ꯔꯥ ꯀꯃꯥꯏꯅ ꯇꯧꯒꯦ
ꯍ ꯍꯥꯟꯅꯗꯤ ꯌꯥꯔꯝꯗꯕꯅꯦ ꯍꯧꯖꯤꯛꯇꯤ ꯄꯪꯍꯥꯡ ꯍꯪꯅꯔꯦ ꯄꯔ ꯄꯥꯔꯃꯤꯠ ꯍꯥꯟꯅꯗꯤ ꯄꯥꯔꯃꯤꯠꯀ ꯄꯤꯔꯒ ꯁꯔꯀꯥꯔꯒꯤ ꯁꯔꯀꯥꯔꯅꯒ ꯌꯦꯡꯁꯤꯜꯂꯒ ꯇꯧꯔꯝꯕꯅꯦꯕ ꯍꯧꯖꯤꯛꯇꯤ ꯁꯦꯟꯗꯥꯟ ꯂꯝꯕꯤ ꯑꯣꯏꯅ ꯃꯁꯥꯒꯤ ꯑꯉꯥꯡꯁꯤꯡꯗ ꯍꯥꯡꯖꯤꯟꯅꯩ ꯈꯔ ꯂꯩꯕ ꯑꯗꯨꯝ ꯊꯤꯡꯈ꯭ꯔꯗꯧꯅꯤꯅ ꯍꯥꯏꯗꯤ ꯊꯤꯡꯕꯅꯁꯨ ꯐꯕꯒꯤ ꯊꯤꯡꯕꯅꯁꯨ ꯐꯕꯒꯤ ꯋꯥꯈꯜꯂꯣꯟ ꯑꯃꯁ ꯁꯨꯝ ꯂꯥꯛꯑꯦꯕꯀꯣ
ꯃꯥꯅꯦ ꯃꯥꯅꯦ ꯍꯥꯏꯗꯤ ꯄꯥꯈꯪ ꯂꯩꯁꯥꯕꯤ ꯌꯨꯝ ꯄꯥꯟꯗ꯭ꯕꯤ ꯑ ꯌꯨꯝ ꯄꯥꯟꯗ꯭ꯔꯤꯕ ꯀꯥꯡꯕꯨꯁꯦ ꯂꯥꯛꯑꯒ ꯂꯩꯁꯟꯕ ꯑꯗꯩꯗꯤ ꯃꯦꯟ ꯃꯟ ꯇꯥꯗꯕ ꯑꯗꯨꯝꯕ ꯈꯔ ꯑꯗꯨꯝ ꯌꯥꯎꯔꯝꯒꯅꯦꯕ ꯑꯉꯥꯡ ꯑꯁꯤꯗꯕꯨ ꯑꯐ ꯐꯠꯇ ꯃꯊꯛ ꯈꯪꯄꯣꯠꯁꯦ
ꯀꯣꯟ ꯀꯠꯇ
ꯑꯗꯣ ꯑꯗꯨꯝ ꯍꯣꯝ ꯏꯁꯇꯦ ꯇꯧꯔꯤ ꯀꯥꯡꯈꯨꯁꯤꯁꯨ ꯍꯥꯏꯗꯤ ꯑꯗꯨꯝ
ꯎꯝ
ꯍꯥꯏꯗꯤ ꯂꯩꯁꯥꯕꯤꯒꯨꯝꯕ ꯑꯗꯨꯝ ꯂꯦꯛꯄ ꯑꯗꯨꯝ ꯌꯥꯍꯟꯕ꯭ꯔꯥ ꯀꯃꯥꯏꯅ ꯇꯧꯋꯤ ꯃꯣꯏ ꯀꯩꯁꯨ ꯀꯥꯏꯗꯕ꯭ꯔꯥ
ꯑꯗꯨꯃꯛꯀꯤ ꯀꯩꯅꯣꯗꯤ ꯈꯪꯗ꯭ꯔꯦ ꯑꯌꯨꯛ ꯅꯨꯡꯊꯤꯟꯗ ꯑꯗꯨꯝ ꯀꯩꯅꯣ ꯇꯧꯕ ꯃꯣꯏꯒꯤ ꯕꯥꯔꯗꯦ ꯇꯧꯍꯟꯕ ꯑꯗꯨꯝ ꯑꯗꯨꯕꯨꯗꯤ ꯊꯦꯡꯅꯩꯑꯕꯀꯣ ꯑꯗꯨꯝ ꯂꯥꯛꯄꯗꯣ ꯑꯗꯨꯝ ꯍꯣꯏ ꯊꯦꯡꯅꯩ ꯍꯥꯏꯗꯤ ꯎꯕꯗꯣ ꯑꯩꯈꯣꯏ ꯃꯣꯏ ꯒꯥꯔꯤꯗꯒ ꯁꯨꯝ ꯂꯥꯛꯑꯒ ꯑꯗꯨꯝ ꯃꯣꯏ ꯑꯗꯨꯝ ꯂꯩꯁꯥꯕꯤ ꯄꯥꯈꯪꯁꯤꯡ ꯃꯣꯏ ꯑꯗꯨꯝ ꯆꯥꯛ ꯆꯥꯛꯆꯥ ꯍꯩꯖꯥꯟꯅꯕ ꯑꯗꯨꯝ ꯇꯧꯋꯦꯕ ꯅꯨꯃꯤꯗꯥꯡ ꯂꯦꯛꯄꯒꯤꯗꯨꯗꯤ ꯅꯨꯄꯥꯅ ꯑꯌꯥꯝꯕ ꯂꯦꯛꯄ꯭ꯔꯥ ꯑꯣ ꯃꯣꯏ ꯐꯦꯃꯤꯂꯤ ꯐꯦꯃꯤꯂꯤ ꯃꯣꯏ ꯐꯦꯃꯤꯂꯤ ꯂꯦꯛꯄꯕꯨꯗꯤ ꯑꯗꯨꯝ ꯊꯦꯡꯅꯩꯌꯦꯕꯀꯣ ꯑꯗꯣ ꯅꯨꯃꯤꯗꯥꯡꯒꯤꯗꯨꯝꯗꯤ ꯈꯪꯗ꯭ꯔꯦ ꯃꯣꯏ ꯑꯗꯣ ꯑꯌꯨꯛ ꯅꯨꯡꯊꯤꯟꯗꯕꯨꯗꯤ ꯌꯥꯝ ꯇꯧꯔꯦ ꯑ ꯃꯁꯗ ꯃꯃꯥꯡ ꯃꯃꯥꯡ ꯀ ꯊꯤꯡꯈ꯭ꯔꯩꯗꯣ ꯍꯣꯝ ꯏꯁ꯭ꯇꯦ ꯊꯤꯡꯈ꯭ꯔꯩꯗꯣ ꯁꯤꯅꯁꯨ ꯑꯌꯥꯝꯕ ꯊꯤꯡꯈꯤꯕꯅꯦꯕ ꯍꯣꯝ ꯏꯁꯇꯦ ꯁꯔꯀꯔ ꯑꯗꯨꯝ ꯍꯥꯏꯗꯤ ꯑꯗꯨꯝ ꯈꯪꯉꯤꯗꯅ ꯑꯗꯨꯝ ꯑꯦ ꯁꯤ ꯁꯨꯃꯥꯏꯅ ꯇꯧꯔꯦ ꯈꯣꯠꯂꯦ ꯇꯧꯔꯒ ꯊꯤꯡꯈꯤꯕꯅꯤ ꯑꯃꯨ ꯑꯃꯨꯛ
ꯑ
ꯑꯗꯨ ꯃꯤ ꯀꯩꯅꯣꯒꯤꯒ ꯂꯩꯒꯗ꯭ꯔꯣꯒ ꯑꯗꯨꯝ ꯃꯌꯥꯝꯁꯤꯒꯤ ꯃꯔꯛꯇ ꯑꯗꯨꯝ ꯒ꯭ꯌꯥꯟ ꯇꯥꯕ ꯑꯗꯨꯝ ꯑꯗꯨ ꯌꯥꯎꯗꯕꯗꯤ ꯅꯠꯇꯦꯕ ꯃꯤꯑꯣꯏ ꯈꯔꯅ ꯃꯣꯏ ꯈꯔꯅ ꯑꯗꯨꯝ ꯁꯦꯟꯗꯥꯟ ꯂꯝꯕꯤꯒꯤ ꯆꯦꯡ ꯈꯛꯤ ꯈꯜꯂꯒ ꯊꯣꯛꯂꯛꯄꯁꯨ ꯕꯣꯡꯒꯥꯏ ꯑꯃꯅꯦꯕ
ꯃꯥꯅꯦ ꯃꯥꯅꯦ
ꯍꯣꯝ ꯏꯁꯇꯦ ꯍꯥꯏꯁꯤꯅ ꯑꯗꯨꯝ ꯇꯧꯕ ꯃꯌꯥꯝ ꯁꯨꯝ ꯂꯥꯛꯑꯒ ꯄꯣꯊꯥꯐꯝ ꯉꯍ ꯁꯨꯝ ꯄꯣꯊꯥꯐꯝ ꯑꯗꯨꯗꯒꯤ ꯚ꯭ꯌꯨꯒ ꯌꯦꯡꯉꯒ ꯁꯨꯝ ꯉꯥꯏꯍꯥꯛ ꯁꯨꯝ ꯅꯨꯡꯉꯥꯏꯕꯗꯨꯒꯤ ꯃꯌꯥꯝꯒꯤ ꯅꯨꯡꯉꯥꯏꯅꯕ ꯁꯤꯟꯕꯗꯨ ꯎꯝ ꯑꯗꯨꯒꯤ ꯋꯥꯈꯜꯂꯣꯟ ꯂꯩꯔꯛꯇꯕ ꯑꯗꯨꯝ ꯃꯤ ꯁꯨ ꯌꯥꯎꯗꯕ ꯅꯠꯇꯦꯕ ꯑꯗꯨꯝ ꯀꯩꯅꯣꯏ ꯅꯣꯡꯃ ꯂꯥꯛꯎ ꯀꯩꯅꯣꯈꯣꯏ ꯑꯩꯒꯤ ꯑꯩꯈꯣꯏꯒꯤꯗꯤ ꯂꯩꯇ꯭ꯔꯦ ꯏꯃꯥꯟꯅꯕ ꯈꯪꯅꯕ ꯂꯩꯌꯦ ꯃꯣꯏꯒꯤ ꯍꯣꯝꯁꯤꯇꯗꯤ ꯂꯩꯌꯦ ꯑꯗꯨꯝ ꯀ ꯊꯣꯛꯁꯤꯒꯦ
ꯂꯥꯛ ꯀꯩꯅꯣꯁꯦ ꯐꯣꯔꯦꯟꯅꯔꯒꯨꯝꯕꯗꯤ ꯂꯥꯛꯄ
ꯍꯥꯟꯅ ꯌꯥꯝ ꯂꯥꯛꯑꯝꯃꯤ ꯐꯣꯔꯦꯟꯅꯔꯁꯦ ꯌꯥꯎꯁꯪ ꯃꯌꯥ ꯌꯥꯎꯁꯪ ꯃꯌꯥꯒꯁꯦ ꯂꯥꯛꯑꯒ ꯑꯗꯨꯝ ꯂꯩꯔꯝꯃꯦꯕꯀꯣ ꯄꯨꯝꯁꯤꯦꯗꯒ ꯂꯩꯇꯅ ꯈꯣ ꯑꯗꯨꯅ ꯍꯧꯖꯤꯛꯁꯦ ꯈꯤꯇꯪ ꯂꯥ ꯅꯨꯡ ꯂꯩꯕꯁꯦ ꯃꯣꯏꯁꯨ ꯈꯪꯕ ꯃꯥꯜꯂꯦ ꯑꯗꯨ ꯑꯗꯨꯅ ꯀꯥ ꯍꯦꯟꯅ ꯐꯣꯏꯦꯅ ꯂꯥꯛꯄꯁꯨꯅꯤꯡꯡꯈꯤꯗ꯭ꯔꯦ
ꯑꯣ
ꯍꯗꯤ ꯑꯂ ꯑꯃꯕꯨ ꯐꯔꯦꯅ ꯆꯤꯡꯗꯒ ꯑꯗꯨꯝ
ꯐꯣꯔꯦꯟꯅꯔ ꯂꯥꯛꯄ ꯋꯥꯠꯂꯕꯅꯤꯅ ꯄꯩꯁꯥ ꯅꯨꯡꯁꯥꯁꯨ ꯄꯥꯛ ꯍꯥꯏꯗꯤ ꯍꯥꯟꯅ ꯂꯥꯛꯑꯝꯗꯨꯒꯗꯤ ꯈꯔꯗꯤ ꯈꯦꯅꯔꯝꯃꯅꯤ ꯀꯣꯏꯕ ꯑꯗꯨꯝ ꯂꯥꯛꯅꯔꯤꯕ ꯍꯧꯖꯤꯛ ꯂꯣꯛꯇꯥꯛꯁꯦ ꯀꯃꯥꯏꯅ ꯇꯧꯋꯤ
ꯀꯣꯏ ꯕꯨ ꯁꯟꯗꯤꯦꯗ ꯀꯗꯤ ꯒꯥꯔꯤ ꯇꯐꯤꯛꯖꯝ ꯂꯤꯗ
ꯍꯥꯏꯗꯤ ꯂꯥꯟ ꯅꯨꯡ ꯂꯩꯕꯅꯤꯅ ꯀꯣꯏꯐꯝ ꯂꯩꯔꯛꯇꯕꯗꯣ ꯎꯝ
ꯎꯝ ꯑꯗꯨꯅ ꯇ꯭ꯔꯥꯐꯤꯛ ꯖꯥꯝꯁꯦ ꯄꯨꯔꯥ ꯐꯨꯜꯅꯦꯕ ꯊꯣꯛꯛꯏꯁꯦ ꯑꯗꯨꯝ ꯂꯥꯟ ꯔꯤꯒꯁꯦ ꯑꯗꯨꯝ ꯆꯠꯄ ꯉꯝꯗꯕꯤ ꯑꯗꯨꯝ ꯕꯁ ꯕꯁ ꯃꯌꯥꯝ ꯂꯥꯛꯁꯤꯜꯂꯒ ꯑꯗꯨꯝ ꯀꯩꯅꯣ ꯇꯧꯕꯒꯤ ꯒꯥꯔꯤ ꯄꯥꯔꯛ ꯇꯧꯍꯟꯗꯨꯅꯗꯤ ꯌꯥꯝ ꯀꯥ ꯍꯦꯟꯅ ꯆꯥꯎꯕꯗꯨꯣ ꯂꯩꯇ꯭ꯔꯕꯅꯤꯅ ꯂꯝꯕꯤꯗꯣ ꯅꯤꯅ ꯆꯤꯡ ꯂꯝꯕꯤꯒ ꯑꯣꯏꯕꯅꯤꯅ ꯑꯗꯨꯝ ꯒꯥꯔꯤ ꯕꯁ ꯑꯅꯤ ꯊꯩꯅꯅꯕꯐꯥꯎ ꯑꯗꯨꯝ ꯆꯟꯗꯦꯕ ꯋꯥꯏꯑꯦꯕ ꯑꯗꯨꯅ ꯁꯟꯗꯦꯒꯨꯝꯕ ꯀꯔꯤꯒꯨꯝꯕꯗꯗꯤ ꯋꯥꯏꯑ ꯂꯥꯏꯟ ꯒꯥꯔꯤ ꯆꯠꯄ ꯃꯤ ꯂꯩꯁꯦ ꯑꯗꯨꯝ ꯈꯣꯡꯅ ꯁꯦꯗ꯭ꯔꯥꯗꯩꯅ ꯕꯖꯥꯔ ꯃꯣꯏꯔꯥꯡ ꯖꯥꯐꯛꯀ ꯆꯠꯄꯒ ꯌꯥꯎꯋꯦ
ꯆꯗ꯭ꯔꯥꯗꯒꯌꯥ
ꯎꯝ ꯎꯄꯥꯏ ꯂꯩꯇꯕ ꯒꯥꯔꯤꯗꯣ ꯆꯥꯝꯗ ꯃꯌꯥꯝ ꯂꯩꯔꯝꯃꯤꯅ ꯑꯗꯨꯕꯨ ꯃꯌꯥꯝ ꯊꯕꯛ ꯏꯪꯈꯥꯡ ꯉꯥ ꯅꯨꯡ ꯌꯣꯟꯕ ꯈꯣꯠꯄ ꯑꯗꯨꯝ ꯆꯠꯅꯔꯛꯄꯅꯤꯅ ꯀꯩꯊꯦꯜꯗꯤ ꯅꯪꯗ ꯌꯥꯗꯅꯤꯅ ꯑꯗꯨꯝ ꯈꯣꯡꯅ ꯑꯗꯨꯝ ꯆꯠꯄꯤꯗꯣ ꯅꯨꯡꯇꯤꯒꯤ ꯅꯠꯇꯦꯗ ꯃꯔꯛ ꯃꯔꯛꯇ ꯑꯗꯨꯝ ꯃꯤ ꯌꯥꯝ ꯀꯥ ꯍꯦ ꯑꯩꯅ ꯌꯥꯝꯅ ꯂꯥꯛꯄ ꯅꯨꯃꯤꯠꯇ ꯑꯗꯨꯒꯨꯝꯕꯗꯨ ꯑꯗꯨꯃꯥꯏꯅ ꯇꯧꯋꯤ
ꯉꯥ ꯅꯨꯡꯁꯦ ꯑꯗꯨꯝ ꯐꯥꯅꯔꯤꯕ ꯀꯃꯥꯏꯅ ꯇꯧꯒꯦ ꯏꯌꯥꯝꯕ ꯍꯣꯏꯒꯤ
ꯉꯥ ꯅꯨꯡ ꯑꯗꯨꯝ ꯐꯥꯅꯔꯤꯌꯦ ꯐꯖꯅ
ꯎꯝ ꯉꯥ ꯅꯨꯡꯁ ꯑꯗꯨꯝ ꯄꯩꯁꯥ ꯅꯨꯡꯁꯥꯁꯦ ꯑꯗꯨꯝ ꯆꯂꯥꯏꯕꯩ ꯑꯗꯨꯝ ꯌꯥꯔꯤꯕ ꯑꯗꯨꯝ ꯀꯥꯟꯅꯕ ꯀꯃꯥꯏꯅ ꯇꯧꯒꯦ
ꯎ ꯀꯥꯟꯅꯔꯤꯌꯦ ꯅꯣꯡꯃꯒꯤ ꯍꯤꯡꯕ ꯍꯥꯏꯕꯁꯦ ꯉꯝꯅꯕ ꯏꯆꯥ ꯏ ꯁꯨ ꯁꯦꯝꯕ ꯉꯝꯅꯕ ꯑꯗꯨꯝ ꯄꯤꯔꯤꯌꯦ ꯑꯗꯨꯝ ꯂꯣꯛꯇꯥꯛ ꯂꯩꯔꯝꯃꯤ ꯃꯥꯅꯀꯣ
ꯎꯝ
ꯅ ꯑꯣꯏꯔꯝꯒꯗꯤ ꯀꯃꯥꯏ ꯀꯃꯥꯏꯅ ꯇꯧꯏꯤ ꯂꯧꯁꯤꯡ ꯀꯩꯅꯣ ꯅꯣꯡ ꯆꯤꯡ ꯇꯥꯔꯛꯑꯕꯅꯤꯅ ꯎꯅꯕꯩ ꯃꯇꯝ ꯑꯣꯏꯔꯝꯃꯅꯤꯅꯦ
ꯑꯗꯨꯝ ꯂꯤꯡꯅꯕ ꯑꯗꯨꯝ ꯌꯥꯎꯔꯦ ꯍꯨꯟꯅꯅꯕ ꯑꯗꯨꯝ ꯌꯥꯎꯔꯦ ꯑꯗꯩ ꯂꯍꯣꯟ ꯑꯗꯨꯝ ꯐꯥ ꯐꯥꯔꯦ ꯍꯧꯣꯏ ꯑꯗꯨꯝ ꯍꯥꯏꯗꯤ ꯑꯗꯣ ꯏꯁꯤꯡꯁꯦ ꯅꯣꯡꯁꯤ ꯈꯤꯇꯪ ꯆꯨꯔꯗꯤ ꯐꯗꯧꯕ ꯅꯣꯡꯒꯤ ꯄꯥꯛ ꯆꯒꯗꯕꯅꯤꯅ ꯑꯗꯨꯝ ꯍꯥꯏꯗꯤ ꯍꯤꯗꯥꯛ ꯂꯥꯡꯊꯛ ꯁꯨ ꯑꯗꯨꯝ ꯃꯔꯥꯡ ꯌꯥꯝ ꯀꯟꯅ ꯀꯥꯏꯕꯗꯤ ꯅꯠꯇꯦ ꯍꯤꯗꯥꯛ ꯂꯥꯡꯊꯛꯁꯦ ꯐꯪꯗꯕ ꯑꯗꯨꯝ ꯂꯥꯝꯕ ꯑꯗꯨꯝ ꯆꯠꯅꯕ ꯑꯗꯨꯝ ꯌꯥꯎꯋꯦꯕ ꯍꯤꯗꯥꯡꯆꯠꯁꯦ
ꯎꯝ
ꯑꯗꯣ ꯂꯧ ꯎꯕꯩꯗꯤ ꯌꯥꯝ ꯊꯤꯅ ꯌꯥꯝ ꯈꯨꯗꯣꯡ ꯆꯥꯗꯕꯗꯨꯗꯤ ꯑꯣꯏꯗꯦ ꯑꯗꯣ
ꯋꯥꯅꯣ
ꯐꯧ ꯊꯣꯛꯄ ꯊꯣꯛꯛꯇꯕꯁꯤꯗꯅꯤꯅꯦ ꯃꯊꯥ ꯁꯥꯟꯅꯩꯁꯦ ꯌꯥꯝ ꯀꯟꯅ ꯍꯣꯠꯅꯔꯨꯔꯒ ꯐꯧ ꯊꯣꯛ ꯈꯔꯗꯤ ꯑꯃꯨꯛ ꯎꯄꯤꯠꯇꯣ ꯑꯃꯨꯛ ꯍꯟꯕꯤꯅꯦꯕ ꯇꯧꯔꯤꯁꯦ
ꯎꯝ
ꯑꯗꯨꯅ ꯆꯦꯡ ꯐꯧ ꯍꯥꯎꯒꯦꯔꯥ ꯍꯥꯎꯔꯣꯏꯔꯥ ꯈꯔ ꯌꯥꯝꯃꯗ ꯊꯣꯛꯄꯇꯣ ꯑꯗꯨꯝ ꯍꯨꯟꯅꯔꯦꯕ ꯍꯧꯖꯤꯛꯀꯥꯟꯁꯦ
ꯎꯝ ꯀꯩꯅꯣ ꯅꯣꯏꯒꯤ ꯂꯧꯁꯤꯡ ꯅꯠꯇꯕ ꯑꯇꯣꯞꯄ
ꯇꯣꯕ ꯁꯟ ꯑꯣꯛ ꯂꯣꯏꯔꯤꯌꯦ ꯑꯣꯛ ꯑꯍꯨꯝ ꯑꯅꯤ ꯂꯣꯏꯔꯦ
ꯎꯝ
ꯑꯗꯩꯗꯤ ꯁꯟ ꯑꯃ ꯂꯣꯏꯔꯦ ꯑꯁ ꯌꯥꯝ ꯂꯣꯏꯕꯗ ꯍꯣꯠꯅꯕ ꯉꯝꯗꯕ ꯂꯧ ꯃꯠ ꯇꯝ ꯒꯤꯃꯁꯨ ꯑꯣꯏꯁꯜꯂꯦ ꯑꯗꯩ